ꯆꯥꯛ ꯑꯁ ꯆꯥꯛ ꯇꯣꯛꯄꯗꯉꯥꯏ ꯄꯪꯪꯂꯩ ꯕꯔꯩ ꯂꯩꯔꯝꯃꯦ ꯇꯧꯏꯖꯦ
ꯀꯩꯀꯩ ꯀꯩꯖꯥꯡ ꯆꯥꯔꯒꯦꯁꯦ
ꯀꯩꯅꯣꯖꯤ ꯉꯁꯤꯒꯤ ꯑꯦꯟꯖꯥꯡꯖꯤ ꯏꯔꯣꯝꯕ ꯇꯧꯒꯔꯦ
ꯑꯣ ꯑꯣ
ꯑꯗꯨꯒ ꯅꯥꯀꯟꯗ ꯉꯥꯃꯨ ꯉꯧꯕ ꯑꯝꯒ ꯍꯥꯞꯄꯦ ꯈꯔ ꯉꯥꯝꯃꯨꯉꯧꯕ ꯈꯔꯒ ꯎꯝ ꯑꯗꯨꯃꯥꯏ ꯇꯧꯔꯒ ꯆꯥꯁꯤꯟꯒꯔꯦ ꯅꯣꯏ ꯀꯩ ꯆꯥꯒꯦ
ꯉꯁꯤꯗꯤ ꯀꯩꯅꯣ ꯑꯣꯏꯅ ꯆꯥꯔꯦ ꯑ ꯀꯥꯡꯁꯣꯏ ꯑꯣꯅꯆꯥꯔꯦ
ꯑꯣ ꯀꯥꯡꯁꯣꯏ ꯑꯣꯏꯅ
ꯀꯥꯡꯁꯣꯏꯒ ꯑꯗꯨꯒ ꯃꯣꯏ ꯌꯦꯔꯨꯝ ꯍꯧꯔꯒ ꯑꯣꯏꯅ ꯆꯥꯔꯦꯗꯨꯗꯣ
ꯑꯣ ꯑꯣ ꯀꯥꯡꯁꯣꯏꯒ ꯌꯦꯔꯨꯝꯒ
ꯑ ꯈꯔ ꯊꯥꯎ ꯇꯣꯏꯃꯟꯒ꯭ꯔꯕ ꯉꯔꯥꯡ ꯅꯍꯥꯟ ꯊꯥꯎ ꯈꯔ ꯇꯣꯏꯃꯟꯒ꯭ꯔꯕ ꯑꯗꯨꯏꯅꯤ
ꯑꯥ ꯑꯣ ꯌꯥꯏꯌꯦꯏ ꯌꯥꯏꯌꯦ ꯒꯀꯥꯡ ꯁꯣꯏꯆꯕꯅ ꯍꯛꯆꯥꯡ ꯐꯕꯖꯨ ꯍꯦꯜꯂꯤꯅ
ꯏꯁꯥ ꯈꯔ ꯁꯦꯡꯗꯣꯛꯄꯅꯦꯕ ꯊꯥꯎ ꯀꯩꯀꯥ ꯆꯥꯒ꯭ꯔꯁꯨ ꯎꯝ
ꯑꯗꯨꯅꯦ ꯍꯥꯏꯗꯤ ꯍꯛꯆꯥꯡ ꯐꯒꯦ ꯍꯥꯏ ꯇꯥꯔꯗꯤ ꯊꯥꯎ ꯊꯨꯝꯖꯦ ꯈꯔ ꯊꯥꯗꯣꯛꯑꯧꯕꯅ ꯃꯊꯧ ꯇꯥꯏꯌꯦꯕ ꯅꯠꯇ꯭ꯔꯥ ꯆꯥꯝꯊꯣꯡꯒꯨꯝꯕ ꯀꯩꯒꯨꯝꯕꯁꯤꯅ ꯉꯁꯥꯏꯒꯤ ꯍꯛꯆꯥꯡꯁꯦ ꯐꯕ ꯍꯦꯜꯍꯜꯂꯦꯕ ꯌꯥꯏ ꯌꯥꯏꯌꯦ ꯌꯥꯏ ꯌꯥꯏ ꯆꯥꯝꯊꯣꯡ ꯈꯔ ꯇꯧꯒꯗꯕꯅꯦ
ꯎꯝ ꯑꯗꯒꯤ ꯀꯩ ꯍꯥꯏꯅꯤ ꯆꯝꯊꯣꯡ ꯑꯣꯏꯅ ꯆꯥꯕꯁꯤꯅ ꯆꯥꯕꯁꯤ ꯐꯩ ꯍꯥꯏꯔꯦ ꯐꯔꯦ ꯑꯗꯨ ꯃꯇꯝꯗ ꯃꯈꯣꯏꯅ ꯊꯥꯏꯅ ꯃꯇꯝꯗ ꯑꯩ ꯑꯉꯥꯡ ꯑꯣꯏꯉꯩꯗ ꯑꯩꯈꯣꯏ ꯆꯧ ꯆꯥꯕ ꯈꯣꯠꯄ ꯖꯪꯐꯨꯠ ꯌꯥꯝ ꯆꯥꯒꯤꯑꯕꯀꯣ
ꯑꯣ
ꯑꯖꯤꯅ ꯀꯩꯝꯃ ꯇꯧꯏ ꯍꯥꯏꯕ ꯃꯇꯝꯗ ꯄꯩꯁꯥꯥꯁꯦ ꯌꯥꯝ ꯇꯤꯡꯒ꯭ꯔꯦꯕ ꯃꯣꯏꯒꯤ ꯃꯌꯥꯡꯅ ꯑꯣꯏꯒꯦꯔꯥ ꯑꯃꯅ ꯑꯣꯏꯒꯦꯔꯥ ꯍꯥꯏꯗꯤ ꯍꯥꯏꯗꯤ ꯃꯣꯏ ꯁꯦꯝꯕꯗ ꯊꯥꯎꯖꯦ ꯀꯩ ꯍꯥꯏꯅꯤ ꯁꯤꯖꯤꯟꯅꯕꯗ ꯀꯩ ꯑ ꯍꯟꯖꯤꯟ ꯍꯟꯖꯤꯟ ꯁꯤꯖꯤꯟꯅꯕ ꯍꯥꯏꯇꯥꯔꯦꯀꯣ ꯑꯗꯨꯗꯨꯅ ꯀꯨꯏ ꯀꯨꯏꯅ ꯂꯩꯔꯀꯥꯟꯗ ꯑꯃꯨꯛ ꯍꯥꯏꯗꯤ ꯆꯥꯛꯍꯥꯎꯁꯤ ꯈꯔ ꯁꯣꯛꯂꯛꯄ ꯍꯥꯏꯇꯥꯔꯦ ꯑꯗꯨꯗ ꯌꯥꯝ ꯅꯥꯒ꯭ꯔꯕ ꯌꯥꯝ ꯄꯩꯁꯥ ꯆꯪꯕ ꯈꯣꯠꯄꯗꯒꯤ ꯌꯥꯝ ꯅꯨꯡꯉꯥꯏꯇꯕ ꯊꯣꯛꯄ ꯑꯗꯨꯅ ꯑꯗꯨꯏ ꯃꯇꯝꯗꯒꯤ ꯊꯥꯎꯁꯦ ꯈꯔ ꯆꯥꯔꯁꯨ ꯈꯔ ꯊꯝꯃꯦ ꯍꯥꯏꯇꯥꯔꯦ
ꯑꯣ ꯈꯔ ꯉꯁꯥꯏꯒꯤ ꯀꯩꯅꯣ ꯇꯧꯕꯗꯣ ꯑꯩꯈꯣꯏꯒꯤ ꯀꯩ ꯍꯥꯏꯅꯤ ꯂꯦꯞꯄ ꯍꯥꯏꯇꯥꯔꯦ
ꯑꯥ
ꯑꯗꯨ ꯐꯩ ꯑꯗꯨ ꯐꯩ ꯑꯗꯨꯃꯥꯏꯅ ꯇꯧꯒꯗꯕꯅꯦ ꯃꯔꯝꯗꯤ ꯌꯥꯗꯦꯕ ꯉꯁꯥꯏꯒꯤ ꯑꯩꯈꯣꯏꯁꯨ ꯑꯗꯨ ꯂꯩꯗꯅ ꯊꯥꯎꯖꯤꯁꯨꯝ ꯁꯨꯝ ꯆꯥꯁꯤꯜꯂꯛ ꯁꯨꯝ ꯆꯥꯁꯤꯜꯂꯛ ꯑꯗꯒꯤ ꯀꯩꯅꯣ ꯍꯥꯏꯔꯣ ꯑꯦꯟꯖꯥꯡ ꯑꯃ ꯊꯣꯡꯉꯦ ꯊꯣꯡꯕ ꯍꯥꯏꯔꯣ ꯊꯥꯎ ꯑꯗꯒꯤꯗꯤ ꯁꯥ ꯑꯃ ꯊꯣꯡꯉꯦ ꯍꯥꯏꯔꯣ ꯊꯥꯎ ꯅꯠꯇ꯭ꯔꯥ ꯑꯗꯩ ꯉꯥ ꯑꯃ ꯊꯣꯡꯉꯦ ꯍꯥꯏꯔꯣ ꯊꯥꯎ ꯊꯥꯎ ꯉꯥꯛꯇꯅꯦꯕ ꯊꯥꯎ ꯌꯥꯎꯗ꯭ꯔꯗꯤ ꯑꯩꯈꯣꯏ ꯆꯥꯛꯁꯦ ꯆꯥꯛ ꯌꯦꯟꯁꯥꯡꯖꯦ ꯊꯣꯡꯕ ꯌꯥꯗꯕꯩ ꯇꯥꯏꯞ ꯇꯧꯁꯜꯂꯦ ꯅꯠꯇ꯭ꯔꯥ ꯑꯗꯨꯅ ꯁꯤꯃꯛꯇꯗ ꯑꯩꯈꯣꯏꯅ ꯆꯝꯊꯣꯛꯅ ꯁꯤꯜꯂꯛꯄ ꯍꯥꯏꯁꯦ ꯌꯥꯝ ꯑꯐꯕ ꯄꯣꯠꯅꯦꯕ
ꯌꯥꯝ ꯐꯩ ꯌꯥꯝ ꯐꯩ ꯑꯗꯨꯅ
ꯎꯝ ꯎꯝ ꯑꯗꯨ ꯅꯣꯏ ꯉꯁꯤꯗꯤ
ꯁꯥ ꯀꯥꯡ ꯁꯣꯏꯅ ꯐꯔꯦꯗ ꯁꯥ ꯆꯕꯅꯤꯅ ꯀꯥꯡꯁꯣꯏꯅ ꯇꯧꯔ ꯆꯟꯈ꯭ꯔꯦ ꯉꯥꯔꯣ ꯅꯣꯏ ꯌꯦꯔꯨꯝ ꯇꯧꯔꯒ ꯑꯗꯨꯝ ꯆꯥꯒ꯭ꯔꯦ
ꯎꯝ ꯐꯩ ꯐꯩ ꯐꯔꯦ ꯑꯗꯨ ꯐꯔꯦ ꯑꯗꯨ ꯐꯩ ꯋꯥꯀꯤꯡꯗꯤ ꯆꯠꯇ꯭ꯔꯣ
ꯋꯥꯋꯥꯛꯀꯤꯡꯁꯦ ꯑꯩ ꯏꯆꯥ ꯑ ꯇꯣꯞꯄꯒ ꯅꯍꯥꯟꯋꯥ ꯆꯠꯄꯅꯦ ꯑꯗꯨ ꯆꯠꯄ ꯍꯧꯖꯤꯛꯇꯤ ꯉꯁꯤꯗꯣ ꯊꯕꯛ ꯈꯔ ꯂꯩꯔꯕꯀꯣ ꯑꯗꯨꯅ ꯆꯠꯇ꯭ꯔꯦ ꯉꯁꯤꯗꯤ ꯕ꯭ꯔꯣꯏꯗꯤ ꯆꯠꯇ꯭ꯔꯕꯣ
ꯑꯩꯗꯤ ꯆꯠꯂꯨꯔꯦ ꯍꯜꯂꯛꯑꯦ ꯋꯥꯛꯀꯤꯡ ꯆꯠꯊꯣꯛꯎꯔꯦ ꯎꯝ ꯑꯗꯨꯒ ꯍꯜꯂꯒ ꯑꯃꯨꯛ ꯀꯩꯅꯣꯗ ꯐꯃꯨꯡꯗ ꯐꯝꯃꯤꯌꯦ ꯉꯥꯏꯍꯥꯛꯇꯪ ꯂꯩꯔꯛꯕꯨꯗꯤ ꯇꯨꯝꯕꯒꯤ ꯃꯇꯝ ꯑꯃꯁꯁꯨ ꯂꯥꯛꯑꯅꯤ
ꯎ ꯑꯗꯨꯅꯦ ꯕꯣꯟ ꯌꯦꯡꯉꯣꯏꯗ꯭ꯔꯣ ꯍꯥꯏꯁꯦ
ꯑꯩꯅ ꯈꯜꯂꯤꯁꯦ ꯇꯨꯝꯊꯣꯛꯈ꯭ꯔꯦꯗꯅ
ꯑꯣ
ꯑꯗꯨꯒ ꯍꯣꯔꯦꯟ ꯍꯧꯒꯠꯂꯒ ꯑꯥ ꯑꯃꯪ ꯍꯣꯔꯦꯟ ꯍꯧꯒꯠꯂꯒ ꯑꯃꯨꯛ ꯌꯦꯡꯒꯦ ꯇꯕ ꯅꯪ ꯉꯥꯏꯍꯧꯤꯗꯣꯏꯔꯣ
ꯑꯩꯗꯤ ꯀꯩꯅꯣ ꯇꯧꯔꯅꯤ ꯕꯣꯟꯣ ꯌꯦꯡ ꯂꯔꯅꯤ ꯇꯨꯝꯕꯅꯤꯠꯇꯗꯤ ꯌꯥꯔꯣꯏ ꯑꯩ ꯇꯨꯝꯕꯁꯦ ꯍꯥꯏꯗꯤ ꯀꯩꯅꯣ ꯇꯒꯟꯦꯕ ꯍꯧꯒꯠꯄ ꯁ ꯌꯥꯝꯅ ꯉꯥꯡꯕ ꯉꯗꯦꯕꯀꯣ ꯑꯦꯂꯥꯝꯒꯣꯝꯃꯁꯨꯀꯣ ꯑꯗꯨꯅ ꯀ ꯇꯨꯝꯗ ꯇꯝ ꯇꯨꯃꯔ‌ꯣꯏꯒꯦ ꯈꯜꯂꯦ
ꯑꯣ ꯅꯤꯡ ꯉꯥꯏꯔꯒꯦꯕ ꯑꯗꯨꯝ ꯗꯥꯏꯔꯦꯛ ꯑꯗꯨꯝ
ꯑꯗꯨ
ꯑꯣ ꯌꯥꯏ ꯑꯗꯨꯁꯨꯁꯨ ꯀꯥꯏꯗꯦꯗ ꯅꯪ ꯉꯥꯏ ꯂꯩꯔꯁꯨ ꯌꯥꯏꯅ ꯍꯣꯔꯦꯟꯛ ꯍꯧꯒꯠꯂꯛ ꯄꯖꯅ ꯌꯦꯡꯉꯥꯏꯑꯕ ꯦ ꯑꯩꯅꯗꯤ ꯇꯨꯝꯗꯕꯤꯗ ꯐꯖ ꯌꯦꯡꯉꯛꯑꯣ ꯑꯗꯨꯝ ꯍꯣꯔꯦꯟ ꯂꯣꯏꯔꯦꯟꯒ ꯇꯨꯝꯈꯤꯁꯨ ꯍꯥꯏꯕꯗꯣ ꯌꯥꯝ
ꯈꯔꯒꯗꯤ ꯑꯃꯨꯛ ꯇꯨꯝꯁꯤꯟꯕꯁ ꯈꯤꯇꯪ ꯋꯥꯑꯦꯕꯀꯣ ꯑꯗꯨꯅ ꯑꯗꯨꯒꯤ ꯄ꯭ꯔꯣꯕ꯭ꯂꯦꯝꯁꯨ ꯂꯩꯕ ꯍꯥꯏꯇꯥꯔꯦ
ꯃꯥꯅꯦ ꯃꯥꯅꯦ ꯑꯗꯨꯗꯤ ꯍꯌꯦꯡ ꯋꯥꯋꯥꯛꯀꯤꯡꯗꯤꯠꯇꯋꯦ
ꯍꯌꯦꯡꯁꯦ ꯀꯩꯅꯣ ꯇꯧꯔꯅꯤ ꯑꯌꯨꯛꯛꯇ ꯑꯣꯏꯅ ꯆꯦꯜꯂꯒꯦ ꯉꯁꯤꯒꯤꯗꯤ ꯆꯠꯍꯧꯗ꯭ꯔꯦꯗꯅ ꯍꯌꯦꯡ ꯑꯌꯨꯛ ꯑꯩ ꯉꯁꯤ ꯑꯩ ꯋꯥꯏꯔꯝ ꯆꯦꯠꯍꯧꯗ꯭ꯔꯦꯕꯀꯣ ꯊꯕꯛ ꯈꯔ ꯆꯤꯟꯗꯅ ꯑꯩ ꯑꯌꯨꯛꯇ ꯑꯣꯏꯅ ꯆꯦꯜꯂꯒꯦ ꯇꯧꯔꯛ ꯑꯩꯌꯨꯛꯇ ꯑꯣꯏꯅ ꯐꯨꯒꯠꯂꯒꯦꯅ ꯌꯥꯏ ꯌꯥ
ꯑꯗ ꯑꯩ ꯑꯌꯨꯛ ꯆꯦꯟꯕꯗꯤ ꯉꯝꯈꯤꯏꯗ꯭ꯔꯥ ꯍꯥꯏꯗꯤ ꯍꯧꯖꯤꯛ ꯇꯨꯝꯗꯕꯤ ꯂꯩ ꯍꯥꯏꯕꯤꯗꯤ
ꯀꯩꯅꯣ ꯉꯝꯕ ꯍꯥꯏꯁꯤꯦ ꯑꯗꯨꯝ ꯌꯦꯡ ꯇꯥꯔꯦꯗꯅ
ꯍꯧꯒꯠꯄ ꯍꯥꯏꯁꯦ ꯉꯥꯟꯇꯥꯅꯕꯨꯗꯤ ꯉꯝꯗ꯭ꯔꯁꯨ ꯃꯑꯣꯡ ꯌꯦꯡꯉꯒꯦ ꯑꯗꯨꯝ ꯇꯔꯦꯠ ꯅꯤꯄꯥꯜ ꯑꯣꯏꯖꯔꯁꯨ ꯀꯣ ꯆꯠꯇꯗꯤ ꯆꯠꯂꯒꯦꯅ
ꯀꯤꯌꯥ ꯌꯦ
ꯑꯦ ꯎꯝ
ꯎ ꯑꯗꯨꯃꯥꯏꯅ ꯇꯞ ꯇꯞꯅ ꯍꯣꯔꯦꯟ ꯂꯧꯍꯧꯕꯂ ꯃꯇꯨꯡꯗ ꯉꯍ ꯇꯧꯔ ꯄꯣꯊꯥꯔꯒꯗ꯭ꯔꯥ ꯑꯃꯨꯛ ꯀꯅꯏꯌꯦ
ꯍꯌꯦꯡ ꯀꯩꯀꯩ ꯄ꯭ꯂꯥꯟ ꯂꯩꯒꯦ
ꯍꯌꯦꯡꯁꯦ ꯑꯩꯁꯦ ꯍꯌꯦꯡꯁꯦ ꯀꯩꯅꯣꯗ ꯑꯩꯈꯣꯏ ꯏꯃꯥꯟꯅꯕ ꯑꯃ ꯂꯩꯌꯦ
ꯑꯣ
ꯃꯥꯏ ꯃꯅꯥꯛꯇ ꯑꯨꯛꯇꯪ ꯆꯠꯂꯒ ꯉꯁꯥꯏꯒꯤ ꯎ ꯄꯥꯝꯕꯤ ꯈꯔ ꯊꯥꯕꯒꯤ ꯑꯩꯉꯣꯟꯗ ꯍꯥꯏꯔꯝꯕꯅꯦꯕ
ꯑꯣ ꯄ꯭ꯔꯣꯖꯦꯛ ꯑꯗꯨꯃꯥꯏꯅ ꯇꯥꯏꯕꯇꯀꯣ
ꯑ ꯑꯩꯈꯣꯏ ꯅꯠꯇꯦ ꯀꯩꯅꯣꯒꯤ ꯑꯩꯈꯣꯏꯒꯤ ꯀꯩꯅꯣꯒꯤ ꯑꯩꯈꯣꯏꯒꯤ ꯀꯩ ꯍꯥꯏꯅꯤ ꯏꯪꯈꯣꯜ ꯀꯩꯒꯤ ꯎꯃꯤ ꯊꯥꯕꯒꯤ ꯎꯝ ꯑꯗꯨꯒꯤ ꯍꯣꯏ ꯀꯩꯅꯣꯁꯨ ꯑꯩꯈꯣꯏꯒꯤ ꯂꯩꯗꯅ ꯁꯔꯀꯥꯔꯅ ꯄꯤꯗꯕ ꯇꯤꯝ ꯑꯃ ꯂꯩꯕ ꯄ꯭ꯔꯣꯖꯦꯛꯇꯣ ꯄ꯭ꯔꯣꯖꯦꯛ ꯑꯃꯗꯤ ꯂꯩ ꯑꯗꯨꯒꯤ ꯃꯈꯥꯗꯁꯨ ꯑꯩꯈꯣꯏ ꯑꯦꯄ꯭ꯂꯥꯏ ꯇꯧꯁꯤ ꯈꯣꯠꯁꯤ ꯀꯥꯏꯅ ꯈꯔ ꯏꯃꯥꯟꯅꯕꯗꯨꯒ ꯋꯥꯔꯤ ꯁꯥꯟꯅꯔꯝꯕ ꯑꯥ ꯑꯗꯨꯃꯥꯏꯅ ꯉꯁꯥꯏꯒꯤ ꯎꯒꯤ ꯃꯇꯥꯡꯗꯨꯗ ꯎ ꯊꯥꯕ ꯈꯣꯠꯄ ꯑꯗꯒꯤ ꯉꯁꯥꯏꯒꯤ ꯏꯪꯈꯣꯜꯗ ꯎ ꯃꯁꯤꯡ ꯍꯦꯟꯒꯠꯍꯟꯕ ꯃꯅꯥ ꯃꯁꯤꯡ ꯊꯥꯕ ꯈꯛꯇ ꯅꯠꯇꯕ ꯍꯥꯏ ꯇꯇꯥꯔꯦ ꯎꯒꯨꯝꯕ ꯀꯩꯒꯨꯝꯕ ꯊꯥꯖꯤꯟ
ꯑꯗꯒꯤ ꯎ ꯑꯉꯥꯡꯈꯩ ꯍꯧꯔꯒꯀꯣ ꯍꯥꯏꯗꯤ ꯃꯣꯏꯗꯁꯨ ꯑꯥꯏꯗꯤꯌꯥ ꯂꯩꯅꯕ ꯁꯨꯃꯥꯏ ꯁꯨꯃꯥꯏꯅ ꯇꯧꯔꯒ ꯍꯥꯏꯗꯤ ꯆꯥꯎꯈꯠꯄ ꯄꯔꯛꯄ ꯑꯗꯒꯤ ꯂꯨꯅ ꯅꯥꯟꯅ ꯊꯝꯁꯤ ꯈꯣꯠꯁꯤ ꯑꯗꯒꯤ ꯌꯥꯔꯤꯉꯩ ꯀꯩꯅꯣ ꯁꯤꯖꯤꯟꯅꯒꯨꯟꯁꯤ ꯈꯣꯠꯁꯤ ꯄ꯭ꯂꯥꯁꯇꯤꯛ ꯀꯩꯒꯨꯝꯕ ꯁꯤꯖꯤꯟꯅꯒꯨꯟꯁꯤ ꯈꯣꯠꯆꯦꯗꯅꯀꯣ ꯂꯨꯅ ꯅꯥꯟꯅ ꯊꯝꯁꯨ ꯈꯣꯠꯆ ꯑꯗꯨꯒꯨꯝꯕ ꯃꯣꯏꯗ ꯑꯥꯏꯗꯤꯌꯥ ꯄꯤꯔꯒ ꯑꯩꯈꯣꯏ ꯃꯈꯥ ꯇꯥꯕ ꯃꯣꯏ ꯃꯣꯏꯅ ꯂꯩꯍꯧꯒꯗꯕꯅꯤꯅ ꯃꯣꯏꯁꯨ ꯈꯔ ꯑꯗꯨꯨꯒꯤ ꯄꯣꯠꯇꯨ ꯅꯣꯂꯦꯖ ꯂꯩꯍꯧ ꯇꯔ ꯇꯥꯔꯗꯤ ꯃꯣꯏꯁꯨ ꯆꯥꯎꯈꯠꯄ ꯉꯝꯅꯤꯗꯅ ꯑꯗꯨꯃꯥꯏꯅ ꯇꯧꯕꯁꯨ ꯌꯥꯏ ꯑꯗꯨ ꯑꯗꯨ ꯌꯥꯝ ꯐꯕ ꯀꯩꯅꯣꯅꯦ ꯄꫭꯠꯅꯤ ꯀꯧꯈꯠꯂꯤꯁꯤ
ꯃꯥꯅꯦ ꯃꯥꯅꯦ ꯑꯗꯨꯃꯥꯏꯅ ꯈꯔ ꯇꯧꯁꯤꯔꯅ ꯑꯩꯒ ꯍꯧꯖꯤꯛ ꯑꯩ ꯏꯃꯥꯟꯅꯕꯗꯣ ꯑꯗꯨꯒ ꯋꯥꯔꯤ ꯁꯥꯟꯅꯔꯝꯕꯅꯦꯕ ꯑꯗꯣ ꯍꯌꯦꯡꯁꯦ ꯑꯩ ꯃꯥꯒ ꯎꯅꯧꯒꯗ ꯑꯗꯨ ꯂꯩꯌꯦ ꯍꯌꯦꯡꯁꯤꯃ ꯑꯩ ꯆꯠꯂꯒ ꯃꯥ ꯎꯅꯔꯨꯅꯦꯕ
ꯑꯣ
ꯑꯗꯨꯒ ꯍꯧꯖꯤꯛꯀꯤ ꯀꯩꯅꯣ ꯇꯧꯗꯣꯏꯅꯦꯕ ꯀꯔꯤ ꯎ ꯊꯥꯕꯒꯤ ꯈꯣꯠꯄꯒꯤꯀꯣ ꯃꯗꯨꯒꯤ ꯃꯈꯥ ꯇꯥꯒꯗꯕꯅꯦꯕ ꯅꯣꯏꯁꯨ ꯂꯝ ꯌꯥꯝ ꯆꯥꯎ ꯂꯩꯗꯥꯏꯅꯦ
ꯑꯩꯈꯣꯏ ꯍꯣꯏ ꯑꯗꯨꯝ ꯍꯣꯏ ꯌꯥꯝ ꯑꯗꯨꯝ ꯍꯣꯏ ꯃꯌꯥꯏꯔꯕ ꯍꯣꯏ ꯇꯩ ꯑꯝ ꯀꯩꯁꯨ ꯌꯥꯝ ꯆꯥꯎꯕꯗꯤ ꯑꯣꯏꯗꯦ ꯑꯗꯨꯝ ꯍꯥꯏꯗꯤ ꯄꯣꯠ ꯆꯩ ꯀꯩ ꯊꯥꯕ ꯈꯣꯠꯄ ꯑꯗꯒꯤ ꯁꯨꯝ ꯄꯣꯠ ꯆꯩꯁꯤ ꯊꯥꯔ ꯃꯇꯨꯡꯗ ꯑꯃꯨꯛ ꯍꯥꯏꯗꯤ ꯑꯗꯨꯒꯤꯗꯃꯛꯇ ꯕꯤꯖꯤꯅꯦꯁ ꯇꯧꯕ ꯈꯣꯠꯄ ꯑꯗꯨ ꯑꯣꯏ ꯑꯗꯨꯕꯨꯗꯤ ꯑꯗꯨꯒꯤ ꯆꯥꯡꯗꯤ ꯌꯥꯏ ꯂꯧꯁꯤꯡ ꯑꯗꯨꯝ ꯐꯖꯅ ꯂꯩ ꯈꯣꯠꯂꯤ ꯑꯗꯨꯝ ꯌꯥꯏ ꯑꯗꯨꯝ
ꯑꯣ ꯑꯗꯨ ꯅꯣꯏ ꯁꯨꯃꯥꯏꯅ ꯇꯧꯁꯦ ꯅꯣꯏ ꯍꯧꯖꯤꯛ ꯏꯪꯈꯣꯜꯗꯣ ꯀꯩ ꯀꯩ ꯊꯥꯔꯤꯒꯦ
ꯑꯩꯈꯣꯏ ꯍꯧꯖꯤ ꯏꯤꯡꯈꯣꯜꯁꯤꯗ ꯑꯩꯈꯣꯏ ꯊꯥꯔꯤꯕꯁꯤ ꯑꯩꯈꯣꯏ ꯇꯤꯜꯍꯧ ꯆꯅꯝ ꯑꯗꯒꯤ ꯑ ꯍꯣꯏ ꯏꯪꯈꯣꯜ ꯇꯪ ꯈꯔ ꯑꯃꯅ ꯑꯃꯨꯛ ꯂꯐꯨꯈ꯭ꯔꯦ ꯊꯥꯒ ꯊꯥꯔꯒ ꯑꯗꯒꯤ ꯂꯐꯣꯏ ꯀꯌꯥꯥ ꯑꯗꯨꯒꯤꯁꯨ ꯇꯧꯋꯤꯀꯣ ꯑꯗꯨꯒ ꯀꯩꯅꯣ ꯑ ꯃꯣꯏ ꯃꯥꯏꯗꯤꯟ ꯀꯩꯀꯥ ꯑꯗꯩ ꯑꯇꯣꯞ ꯑꯇꯣꯞꯄ ꯆꯨꯖꯥꯛ ꯑꯣꯏꯔꯁꯨ ꯑꯃꯁꯨ ꯂꯣꯏ ꯂ ꯑꯗꯨꯒꯨꯝꯕ ꯂꯣꯏꯅ ꯄꯨꯂꯞ ꯃꯤꯛꯁ ꯑꯞ ꯇꯧꯔꯒ ꯍꯥꯏꯇꯥꯔꯦꯀꫭ ꯑꯗꯣ ꯄꯨꯂꯞ ꯊꯥꯏꯌꯦꯕꯀꯣ ꯍꯥꯏꯗꯤ ꯏꯃꯨꯡꯗ ꯆꯥꯒꯗꯕ ꯍꯥꯏꯗꯤ ꯁꯤ ꯃꯊꯦꯜ ꯃꯊꯦꯜꯗ ꯆꯥꯖꯔꯁꯨ ꯌꯥꯅꯕ ꯀꯣ ꯃꯊꯦꯜ ꯃꯈꯟ ꯃꯈꯟ ꯊꯥꯏꯌꯦꯕꯀꯣ ꯑꯗꯨꯅ ꯊꯕꯤ ꯑꯣꯏꯒꯦꯒꯦꯔꯥ ꯑꯃ ꯀꯩꯅꯣ ꯍꯋꯥꯏ ꯑꯁꯥꯡꯕꯤ ꯑꯣꯏꯒꯦꯔꯥ ꯑꯃꯒ ꯂꯣꯏꯅ ꯊꯥꯏꯌꯦꯕꯀꯣ ꯗꯨꯅ ꯐꯥꯏ
ꯗꯨꯗꯤ ꯀꯩꯅꯣ ꯇꯧꯁꯦ ꯀꯩꯅꯣꯗꯣ ꯃꯥꯒꯤ ꯀꯩꯅꯣꯗꯣ ꯑꯩꯈꯣꯏꯒꯤ ꯅꯥꯀꯟ ꯅꯥꯀꯟ ꯃꯥꯒꯤ ꯐꯦꯟꯁꯤꯡꯗꯣ ꯍꯥꯏꯇꯥꯔꯦ
ꯑꯣ ꯑꯥ
ꯑꯗꯣ ꯎ ꯈꯔ ꯊꯥꯖꯤꯟꯁꯦ
ꯌꯥꯏꯌꯦ ꯌꯥꯏꯌꯦ ꯑꯗꯣ ꯑꯗꯨ ꯑꯗꯨꯅ ꯐꯗꯦ ꯑꯗꯨ ꯑꯩꯁꯨ ꯈꯜꯂꯤꯕꯅꯤ ꯅꯍꯥꯟꯗ ꯎ ꯊꯥꯖꯤꯟꯁꯤ ꯈꯣꯠꯁꯤꯔꯅ ꯄꯣꯠꯇꯨ ꯍꯥꯏꯗꯤ ꯑꯩꯈꯣꯏꯁꯨ ꯑꯥ ꯑꯗꯨꯝ ꯐꯅꯤ ꯑꯗꯨꯝ ꯐꯅꯤ ꯍꯌꯦ ꯑ ꯌꯥꯏ ꯌꯥꯏꯌꯦ
ꯃꯥꯒꯤ ꯎꯒꯤ ꯆꯥꫪꯗꯨꯗꯤ ꯄꯨꯔꯛꯀꯕ ꯑꯗꯨꯒ ꯃꯥꯒꯤ ꯑꯀꯣꯏꯕꯗꯣ ꯑꯗꯨꯝꯇꯪ ꯊꯥꯖꯤꯟꯁꯦꯕ ꯑꯣ
ꯎꯝ ꯌꯥꯏ ꯌꯥꯏ ꯌꯥꯏ
ꯑꯗꯣ ꯍꯌꯦꯡ ꯅꯉꯣꯟꯗꯁꯨ ꯀꯥꯟꯅꯍꯧꯕ ꯑꯗꯒꯤ ꯑꯗꯨ ꯃꯊꯛ ꯑꯗꯒꯤ ꯑꯃꯨꯛ ꯐꯦꯟꯁꯤꯡꯒꯤ ꯑꯣꯏꯅ ꯑꯣꯏꯅꯁꯨ ꯀꯥꯟꯅꯕ
ꯌꯥꯏ ꯌꯥꯏ
ꯐꯁꯨ ꯐꯖꯕ ꯅꯠꯇ꯭ꯔꯥ ꯑꯗꯒꯤꯗꯤ ꯃꯌꯥꯝꯒꯤ ꯑꯣꯏꯅꯁꯨ ꯃꯌꯥꯝꯒꯤ ꯑꯣꯏꯅꯁꯨ ꯀꯥꯟꯅꯕ ꯑꯩꯈꯣꯏꯒꯤ ꯎꯕꯁꯤꯅꯗꯤ ꯑꯣꯛꯁꯤꯖꯦꯟ
ꯃꯥꯅꯤ ꯃꯥꯅꯤ ꯑꯗꯨꯅꯁꯨ ꯐꯔꯤꯕꯅꯤ ꯑꯗꯨꯗꯩ ꯍꯥꯏꯗꯤ ꯑꯉꯥꯡꯈꯩꯗꯁꯨ ꯃꯣꯏꯗꯁꯨ ꯑꯦꯛꯖꯥꯝ ꯄꯄ ꯂꯣꯏꯅꯀꯣ ꯍꯥꯏꯗꯤ ꯖꯒꯥ ꯂꯦꯝꯃꯒ ꯂꯩꯔ ꯇꯥꯔꯗꯤꯃ ꯃꯥꯡꯍꯟꯗꯕꯤꯗ ꯎ ꯊꯥꯖꯤꯜꯂꯒ ꯑꯗꯨꯅ ꯍꯌꯦꯡ ꯋꯥꯏ ꯀꯅꯣ ꯅ ꯀꯅꯣ ꯑꯗꯨꯒꯤ ꯎꯗꯨꯅ ꯍꯌꯦꯡꯋꯥꯏ ꯑꯗꯤ ꯆꯥꯎ ꯄꯩꯁꯥꯁꯨ ꯐꯪꯉꯤꯕꯅꯦꯕ ꯑꯗꯣ ꯑꯃꯨꯛ ꯊꯥꯔꯒ ꯊꯝꯕ ꯑꯗꯨ ꯑꯗꯨꯁꯨ ꯐꯩꯌꯦꯕ ꯍꯥꯏꯗꯤ ꯖꯄꯥꯟꯗꯁꯨ ꯃꯣꯏ ꯇꯧꯔꯤꯁꯦ ꯃꯣꯏꯒꯤ ꯑꯉꯥꯡꯈꯩꯁꯤꯅ ꯇꯧꯔꯤꯁꯤꯅ ꯃꯣꯏ ꯃꯣꯏꯒꯤ ꯐꯦꯃꯤꯂꯤꯗ ꯂꯩꯔꯤꯕ ꯑꯍꯟ ꯃꯈꯩꯁꯤꯅ ꯎꯁꯦ ꯊꯥꯔꯦꯕꯀꯣ ꯇꯤꯛ ꯄꯥꯝꯕꯤꯁꯦ ꯑꯗꯣ ꯊꯥꯗꯣꯛꯑ ꯃꯇꯨꯡꯗ ꯀꯩꯗꯧ ꯍꯥꯏ ꯃꯇꯝꯗ ꯑꯗꯨ ꯊꯥꯗꯣꯛꯑꯒ ꯊꯝꯃꯅꯤ ꯆꯍꯤ ꯑꯅꯤ ꯇꯔꯥ ꯀꯨꯟ ꯍꯥꯏꯔꯀꯥꯟꯗ ꯃꯣꯏꯁꯨ ꯑꯉꯥꯡꯈꯩꯁꯨ ꯃꯥꯏ ꯃꯁꯥ ꯃꯁꯨꯡꯈꯣꯏꯗꯤ ꯆꯥꯎꯔꯅꯤꯗꯅ ꯑꯗꯨ ꯃꯣꯏꯗꯤ ꯍꯥꯏꯗꯤ ꯄ꯭ꯔꯣꯄꯔꯇꯤ ꯌꯥꯝ ꯀꯈꯣꯏꯅꯁꯨ ꯄꯤꯗ꯭ꯔꯁꯨ ꯑꯗꯨꯒꯤ ꯄꯣꯠꯇꯨꯗꯅ ꯊꯝꯕ ꯇꯥꯔꯗꯤ ꯎ ꯇꯤ ꯀꯩꯁꯨ ꯀꯩꯁꯨ ꯄꯩꯁꯥꯗꯤ ꯌꯥꯝ ꯆꯥꯎꯔꯖꯥꯠꯅꯦꯕ ꯀꯣ ꯍꯥꯏꯗꯤ ꯃꯨꯡ ꯑꯁꯤꯁꯤꯛ ꯐꯥꯔꯀꯥꯟꯗꯗꯤ ꯑꯗꯨꯗꯨ ꯄꯣꯠꯇꯨ ꯊꯥꯔꯒ ꯈꯣꯠꯂꯒ ꯑꯗꯨꯃꯥꯏꯅ ꯊꯝꯃꯝꯃꯦꯕ ꯑꯗꯨꯗꯣ ꯃꯣꯏꯗꯁꯨ ꯄꯩꯁꯥ ꯐꯪꯖꯔꯦ ꯑꯗꯒꯤ ꯍꯥꯏꯗꯤ ꯏꯟꯚꯥꯏꯔꯣꯟꯃꯦꯟꯇꯁꯨ ꯗꯤꯁꯇꯔꯕ ꯇꯧꯗ꯭ꯔꯦ ꯈꯣꯠꯇ꯭ꯔꯦ ꯑꯗꯒꯤ ꯌꯥꯝꯅꯁꯨ ꯌꯥꯝꯅ ꯀꯥꯟꯅꯔꯦ ꯍꯥꯏꯇꯥꯔꯦꯀꯣ ꯑꯗꯨꯃꯥꯏꯅ ꯑꯗꯨꯒꯤ ꯄꯣꯠꯁꯤ ꯌꯥꯝꯅ ꯄꯣꯠꯁꯤ ꯁꯤꯗꯁꯨ ꯁꯨꯃꯥꯏꯅ ꯏꯝꯄ꯭ꯂꯤꯃꯥꯏꯠ ꯏꯝꯄ꯭ꯂꯥꯏ ꯇꯧꯕꯗ ꯀꯩꯁꯨ ꯑꯗꯨ ꯃꯥꯡꯖꯗꯦ ꯍꯥꯏ ꯇꯇꯥꯔꯦ ꯌꯥꯝ ꯐꯕ ꯀꯥꯟꯅꯕ ꯄꯣꯠꯅꯦꯕ ꯑꯁꯤ ꯑꯁꯤ ꯑꯁꯤ ꯑꯩꯈꯣꯏ ꯑꯩꯁꯨ ꯈꯜꯂꯤꯕꯅꯦ ꯁꯨꯃꯥꯏꯅ ꯇꯧꯔꯁꯤꯅꯦꯅ
ꯎꯝ ꯌꯥꯏ ꯌꯥꯏ ꯑꯗꯒꯤꯗꯤ ꯎ ꯅꯥꯁꯤꯛ ꯅꯥꯁꯤꯛꯀꯤ ꯎꯗꯨꯁꯨ ꯊꯥꯕ ꯌꯥꯏ
ꯃꯥꯅꯤ ꯃꯥꯅꯤ ꯌꯥꯏꯦ ꯑꯗꯨꯅꯤ ꯃꯥꯅꯦ ꯃꯥꯅꯦ
ꯑꯗꯨꯗꯤ ꯑꯗꯒꯤ ꯅꯣꯏ ꯌꯨꯝ ꯃꯅꯤꯡꯒꯤꯗꯣ
ꯎꯝ
ꯂꯝ ꯈꯔ ꯍꯥꯡꯅꯗꯗ ꯋꯥꯊꯟꯁꯤꯅꯦ
ꯌꯥꯏꯌꯦ ꯌꯥꯏꯌꯦ ꯑꯗꯣ ꯑꯗꯨ ꯑꯣꯏꯁꯨ ꯈꯥꯗꯕꯅꯦ ꯋꯥꯒꯨꯝꯕ ꯀꯩꯒꯨꯝꯁꯦ ꯊꯥꯖꯩ ꯍꯧꯖꯤꯛꯤ ꯋꯥꯁꯦ ꯌꯥꯝ ꯆꯪꯅꯩꯌꯦꯕꯀꯣ ꯍꯥꯏꯗꯤ ꯑꯩꯈꯣꯏꯗꯤ ꯅꯣꯔꯠ ꯏꯁꯇꯗꯤ ꯍꯦꯟꯦꯟ ꯀ꯭ꯔꯥꯐ ꯑꯣꯏꯒꯦꯔꯥ ꯑꯃ ꯑꯣꯏꯒꯦꯔꯥ ꯌꯥꯝ ꯁꯦꯝ ꯈꯣꯠꯄꯗ ꯎ ꯋꯥꯁꯤ ꯌꯥꯝ ꯆꯪꯉꯦꯕꯀꯣ ꯋꯥ ꯉꯥꯛꯇꯅꯦꯕ ꯑꯁꯤ ꯄꯣꯠꯁꯤ ꯑꯗꯨꯅ ꯋꯥꯁꯦ ꯌꯥꯝ ꯃꯣꯏ ꯗꯤꯃꯥꯟ ꯌꯥꯝ ꯇꯧꯒꯜꯂꯦꯕ ꯑ
ꯑꯗꯨꯝ ꯂꯩꯕ ꯂꯩꯕꯅꯦ ꯑꯥ ꯑꯗꯨꯅ ꯋꯥ ꯈꯔ ꯊꯥꯖꯤꯁꯦ ꯅꯣꯏ ꯃꯅꯤꯡꯗꯣ ꯍꯌꯦꯡ ꯀꯥꯟꯅꯔꯛꯀꯅꯦꯕ ꯑꯗꯨꯝ ꯉꯁꯥꯏꯒꯤ ꯪ ꯈꯣꯜ ꯈꯥꯕ ꯈꯣꯠꯄꯒꯤꯖꯨ ꯑꯗꯩ ꯅꯠꯇ꯭ꯔꯒꯅ ꯄꯌꯥ ꯁꯤꯕꯒꯤꯖꯨ ꯑꯗꯒꯤꯗꯤ ꯀꯩꯅꯣꯝꯃ ꯍꯦꯛ ꯊꯣꯛꯂꯛꯄ ꯃꯇꯝꯗꯁꯨ ꯋꯥꯁꯤ ꯑꯗꯨꯝ ꯉꯁꯥꯏꯒꯤ ꯏꯆꯟꯅ ꯆꯅꯤ ꯍꯥꯏꯇꯥꯔꯦ ꯎꯝ ꯑ ꯑꯗꯨꯅꯦ
ꯑꯣ
ꯑꯗꯨꯅ ꯍꯧꯖꯤꯛꯀꯤ ꯄꯣꯠꯇꯣ ꯑꯗꯨꯝ ꯇꯧꯁꯤꯟꯁꯦ ꯑꯝꯇꯪ ꯑꯝꯛꯇꯪ ꯉꯁꯥꯏꯒꯤ ꯋꯥꯗꯣ ꯈꯔ ꯊꯥꯖꯤꯟꯕ
ꯖ
ꯃꯅꯤꯡꯗꯨꯅ ꯑꯥ ꯑꯥ ꯑꯗꯒꯤ ꯅꯣꯏ ꯏꯪꯈꯣꯜꯗꯨꯅ ꯎ ꯈ ꯊꯥꯁꯤꯟꯕ
ꯎꯝ ꯌꯥꯏ
ꯑꯗꯨꯗꯤ ꯏꯟꯖꯥꯡ ꯅꯥꯄꯤꯗꯨꯁꯨ ꯑꯗꯨꯝ ꯉꯁꯥꯏꯒꯤ ꯂꯦꯡꯗ ꯂꯩꯍꯟꯕ ꯍꯥꯏꯇꯥꯔꯦꯀꯣ
ꯑꯩ ꯏꯁꯥꯅ ꯍꯣꯏ ꯁꯣꯛꯍꯟꯗꯕꯤꯗꯀꯣ ꯃꯣꯏꯅ ꯐꯖꯅ ꯍꯧꯖꯒꯤꯈꯤꯕ ꯃꯣꯏꯅ ꯎꯅ ꯐꯖꯅ ꯍꯧꯖꯈꯤꯕ ꯑꯗꯣ ꯑꯗꯨꯝ ꯐꯅꯤ
ꯎꯝ ꯏꯁꯤꯡꯒꯤꯗꯤ ꯑꯗꯨꯝ ꯉꯁꯥꯏ ꯅꯣꯏ ꯇꯨꯔꯦꯟꯗ ꯆꯤꯡꯈ꯭ꯔꯝꯗ ꯃꯥꯜꯂꯦ
ꯏꯁꯤꯡꯒꯤꯗꯤ ꯃꯔꯥꯡ ꯀꯥꯏ ꯍꯥꯏꯇꯥꯔꯦꯀꯣ ꯑꯗꯣ ꯑꯋꯥꯕ ꯈꯣꯠꯄ ꯂꯩꯇ꯭ꯔꯦ ꯇꯣꯇꯤ ꯂꯥꯛꯀꯦꯔꯥꯥꯛꯀꯦ ꯑꯣꯏꯒꯦꯔꯥ ꯑꯗꯨꯝ ꯏꯁꯤꯡ ꯇꯨꯔꯦꯟ ꯂꯩꯔꯕꯅꯤꯅ ꯇꯨꯂꯨ ꯇꯧꯔꯒ ꯑꯗꯨꯝ ꯐꯖꯅ ꯆꯤꯡꯈꯠꯂꯒ ꯊꯥꯕꯗ ꯀꯩꯁꯨ ꯑꯗꯨ ꯄ꯭ꯔꯣꯕ꯭ꯂꯦꯝꯃꯦꯇꯤꯛꯇ
ꯎ ꯎꯝ ꯅ ꯋꯥꯔꯝꯃ ꯈꯪꯉꯤꯕ ꯏꯁꯤꯡꯒꯤꯁꯦ ꯍꯥꯏ ꯅꯣꯏ ꯃ ꯅꯥꯀꯟꯗꯨꯗ ꯅꯦꯞꯇꯣꯏꯦꯅ ꯇꯣꯏꯔꯦ ꯁꯣꯛꯂꯤꯩꯗꯣ ꯎ ꯍꯧꯖꯤꯛꯇꯤ ꯇꯨꯔꯦꯟꯒꯤ ꯏꯁꯤꯡꯗꯤ ꯀꯃꯥꯏ ꯀꯃꯥꯏ ꯇꯧꯔꯤ
ꯍꯧꯖꯤꯛꯁꯦ ꯅꯣꯡ ꯏꯁꯤꯡ ꯅꯣꯡ ꯀꯟꯅ ꯆꯨꯕꯅꯤꯅꯀꯣ ꯏꯁꯤꯡꯁ ꯈꯔ ꯅꯩꯔꯦ ꯃꯣꯏ ꯆꯤꯡꯗꯒꯤꯩ ꯆꯦꯟꯗꯔꯛ ꯈꯣꯠꯄ ꯇꯧꯕꯁꯤꯅ ꯏꯁꯤꯡꯁꯦ ꯈꯔ ꯈꯤꯇꯪ ꯅꯩꯔꯦꯕꯀꯣ ꯍꯣꯏ ꯑꯗꯨꯝ ꯃꯣꯏ ꯗꯥꯝ ꯊꯤꯡꯈꯒꯗꯤ ꯃꯣꯏ ꯏꯁꯤꯡ ꯊꯨꯝ ꯈꯔ ꯑꯗꯨꯝ ꯏꯁꯇꯦꯕꯜ ꯑꯣꯏꯔ ꯀꯥꯟꯗꯗꯤ ꯗꯤ ꯂꯨꯊꯠꯂꯛꯑꯅꯤ ꯍꯧꯖꯤꯛꯄꯨꯗꯤ ꯏꯁꯤꯡ ꯈꯔ ꯅꯩꯔꯤꯑꯕ ꯍꯧꯖꯤꯛꯀꯥꯟꯗꯗꯤ ꯉꯥ ꯐꯥꯕꯗ ꯏꯟ ꯊꯥꯕ ꯈꯣꯠꯄꯗꯤ ꯌꯥꯝ ꯅꯨꯡꯉꯥꯏꯕꯀꯣ ꯏꯁꯤꯡ ꯆꯦꯟꯗꯔ ꯃꯇꯝꯗ ꯉꯥ ꯆꯦꯟꯊꯔꯛꯄꯅꯤꯅꯀꯣ ꯑꯗꯨꯅ ꯀꯩ ꯀꯩ ꯏꯟ ꯊꯥꯕ ꯈꯣꯠꯄ ꯑꯗꯩ ꯉꯥ ꯐꯥꯕꯗ ꯑꯗꯨꯝ ꯅꯨꯡꯉꯥꯏ ꯑꯗꯨ ꯀꯩꯁꯨ ꯀꯝꯅ ꯀꯩꯅꯣꯗꯤ ꯑꯣꯏꯗꯦ ꯏꯁꯤꯡ ꯍꯣꯏ ꯏꯁꯤꯡ ꯂꯨꯗꯕꯗꯨꯕꯨꯗꯤ ꯀꯩꯅꯣꯗ ꯐꯤꯖꯤꯦꯀꯤ ꯊꯥꯗꯔꯒ ꯀꯣ ꯐꯤꯖꯤꯀꯤ ꯊꯥꯗꯔꯒ ꯑꯗꯨꯝ ꯂꯨꯍꯟꯈꯤꯕ ꯌꯥꯏꯑꯕ ꯑꯗꯨꯗꯤ
ꯑꯣ ꯃꯥꯅꯦ ꯌꯥꯏ ꯌꯥꯏ ꯑꯗꯨ ꯑꯣꯏꯔ ꯁꯠꯇꯦ ꯑꯗꯨꯒ ꯐꯤꯖꯤꯀꯤ ꯇꯧꯔ ꯁꯤꯟꯅꯒ ꯂꯨꯕ ꯃꯇꯨꯡꯗ ꯑꯃꯇꯪ ꯂꯣꯡꯊꯣꯛꯄꯤꯔꯒ ꯂꯣꯏꯔꯅ ꯑꯗꯒꯤ ꯊꯛꯄꯗ ꯑꯗꯨꯝ ꯀꯩꯝ ꯇꯧꯔꯣꯏꯕꯅꯣ
ꯊꯛꯄꯒꯤꯕꯨꯗꯤ ꯍꯣꯏ ꯑꯗꯨꯗꯤ ꯀꯩꯨꯝ ꯐꯪꯗ꯭ꯔꯁꯨ ꯍꯣꯏ ꯑꯗꯨꯝ ꯀꯩꯒꯨꯝꯕ ꯂꯩꯇ ꯇꯥꯔꯗꯤ ꯐꯔꯦ ꯂꯩꯔꯗꯤ ꯐꯔꯦ ꯂꯩꯇ ꯇꯥꯔꯗꯤ ꯑꯃꯨꯛ ꯂꯩꯕ ꯇꯥꯕꯅꯦ
ꯃꯥꯅꯦ ꯃꯥꯅꯦ ꯂꯩꯕ ꯍꯥꯏꯗꯣ ꯊꯛꯄꯒꯤꯗꯤ ꯂꯩꯕ ꯍꯥꯏꯗꯣ
ꯎꯝꯗ ꯂꯩꯕ ꯌꯥꯏ ꯀꯩꯁꯨꯝ ꯑꯩꯈꯣꯏꯗꯤ
ꯎꯝ
ꯀꯩꯁꯨ ꯌꯥꯝꯅ ꯀꯩꯅꯣ ꯇꯧꯕ ꯅꯠꯇꯦꯕ ꯄꯩꯁꯥ ꯈꯔꯁꯨ ꯌꯥꯝ ꯆꯠꯄ ꯅꯠꯇꯦꯕ ꯑꯗꯨꯗꯗꯤ ꯃꯥꯥꯟꯕ ꯃꯥ
ꯈꯖꯤꯛꯇꯪ ꯂꯩꯔꯒ ꯂ ꯂꯨꯄꯥ ꯆꯥꯝꯃ ꯂꯩꯕꯗꯣ ꯄꯔꯥ ꯀꯨꯏꯅ ꯆꯠꯄꯅꯤꯗ
ꯄ ꯀꯣꯏꯅ ꯆꯦ
ꯎꯝ
ꯑꯗꯨꯝ ꯅꯨꯃꯤꯠ ꯇꯔꯥꯃꯅꯤ ꯇꯔꯥꯉꯥꯃꯨꯛ ꯆꯠꯄ ꯌꯥꯎꯋꯤꯠ ꯇꯔꯥ ꯇꯔꯥ ꯇꯔꯥꯃꯉꯥ ꯑꯗꯨꯝ ꯆꯠꯄ ꯌꯥꯏ ꯑꯗꯨ ꯀꯩꯁꯨ ꯑꯗꯨꯝ ꯌꯥꯝ ꯐꯩ ꯀꯥꯟꯅꯩꯌꯦꯕꯣ ꯀꯩꯁꯨ ꯌꯥꯝ ꯆꯠꯄ ꯅꯠꯇꯦꯕ ꯐꯦꯃꯤꯂꯤꯗ ꯀꯩꯁꯨ ꯌꯥꯝ ꯆꯥꯎꯋ ꯂꯩꯕ ꯅꯠꯇꯕꯅꯤꯅ ꯃꯤ ꯑꯗꯨꯝ ꯆꯠꯂꯦ ꯌꯥꯏ ꯌꯥꯏ
ꯌꯥꯏ ꯌꯥꯏ ꯌꯥꯏ ꯑꯗꯨꯃꯥꯏꯅ ꯇꯧ ꯑꯗꯨꯃꯥꯏꯅ ꯇꯧꯔ ꯑꯗꯨꯝ ꯑꯗꯨꯗꯤ ꯉꯁꯥꯏꯒꯤ ꯀꯩꯅꯣꯗꯤ ꯑꯩꯈꯣꯏꯒꯤ ꯍꯛꯆꯥꯡ ꯑꯃ ꯑꯃ ꯏꯍꯣꯏ ꯏꯃꯥ ꯕꯍꯣꯏ ꯀꯩꯝ ꯇꯧꯕ ꯂꯩꯇꯦ
ꯍꯛꯆꯥꯡ ꯃꯣꯏ ꯍꯥꯏꯗꯤ ꯌꯥꯝꯅ ꯌꯥꯝꯅ ꯐꯤꯠ ꯑꯦꯟ ꯐꯥꯏꯟ ꯍꯥꯏꯇꯥꯔꯦꯀꯣ ꯃꯣꯏꯁꯦ ꯌꯥꯝ ꯀꯩꯁꯨ ꯃꯁꯥꯗ ꯁꯣꯛꯄ ꯈꯣꯠꯄ ꯑꯃ ꯂꯩꯇꯦ ꯑꯗꯨꯝ ꯍꯥꯏꯗꯤ ꯃꯣꯏꯁꯨ ꯑꯗꯨꯝ ꯍꯡꯉꯣꯟꯗꯁꯨ ꯊꯕꯛ ꯃꯇꯦꯡ ꯄꯥꯡꯕꯤꯕ ꯑꯩꯈꯣꯏꯁꯨ ꯇꯧꯋꯤ ꯄꯥꯡꯕꯁꯨ ꯇꯧꯕꯅꯤꯅ ꯍꯥꯏꯗꯤ ꯑꯗꯨꯝ ꯗꯦꯂꯤ ꯑꯦꯛꯁꯔꯁꯥꯏꯁꯅꯤꯗꯅ ꯑꯗꯨꯅ ꯃꯣꯏ ꯃꯁꯥꯗꯣ ꯍꯨꯃꯥꯡꯉ ꯇꯥꯕ ꯂꯦꯞꯇꯕꯅꯤꯅ ꯑꯗꯨꯝ ꯃꯣꯏꯗ ꯃꯣꯏꯗꯨꯁꯨ ꯀꯩꯩꯅ ꯅꯨꯡꯉꯥꯏꯇꯕ ꯈꯣꯠꯇꯕꯗꯤ ꯂꯩꯇꯦ ꯅꯠꯇꯦꯕꯀꯣ ꯍꯣꯏ ꯑꯍꯟ ꯑꯣꯏꯖꯔꯕꯒꯤ ꯆꯠꯄ ꯈꯣꯠꯄ ꯈꯤꯇꯪ ꯅꯨꯡꯉꯥꯏꯇꯕ ꯈꯣꯄ ꯂꯩꯖꯕꯩ ꯋꯥꯅꯦꯕ ꯑꯗꯨꯕꯨꯗꯤ ꯑꯗꯨꯗꯤ ꯃꯁꯥꯒꯤ ꯁꯨꯝ ꯅꯦꯆꯔꯦꯜꯅꯤꯗꯅ ꯑꯗꯨ ꯅꯠꯇꯅ ꯃꯥꯅꯤꯕꯅꯤ ꯃꯥꯅꯤ ꯌꯥꯗꯕꯅꯤ ꯍꯣꯏ ꯎꯝ
ꯎꯝ ꯃꯣꯏ ꯃꯣꯏ ꯃꯁꯥꯗꯪ ꯀꯜꯍꯜꯂꯦ ꯌꯥꯔꯦ ꯅꯠꯇ꯭ꯔꯥ ꯃꯁꯥꯗ ꯀꯟꯅ ꯃꯁꯥꯗ ꯀꯟꯅ ꯂꯩ ꯋꯥꯈꯜ ꯅꯨꯡꯉꯥꯏꯅꯅꯨꯡꯉꯥꯏ ꯈꯟꯕ
ꯎꯝ
ꯎꯥꯏ